ꯑꯩ
ꯇꯥꯏꯌꯦ ꯏꯇꯥ
ꯎꯝ ꯀꯩꯗꯧꯔꯤꯒꯦ
ꯅꯨꯡꯉꯥꯏꯔꯤꯌꯦ ꯑꯩꯔꯣ ꯑꯩ ꯁꯨꯝ ꯀꯩꯅꯣ ꯇꯧꯔꯝꯕꯅꯤ ꯑꯝ ꯑꯩꯁꯦ ꯈꯪꯗꯦꯅꯦ ꯁꯨꯝ ꯊꯕꯛꯁꯨ ꯂꯣꯏꯄ ꯊꯕꯛꯁꯨ ꯂꯩꯇꯕ ꯑꯗꯒꯤ ꯊꯥꯏꯅꯒꯤ ꯃꯇꯝꯒꯤ ꯑꯩꯒꯤ ꯏꯃꯥꯟꯅꯕꯤ ꯃꯌꯥꯝ ꯁꯨꯝ ꯅꯤꯡꯖꯪꯉꯝꯕꯅꯤꯗ
ꯑꯣ ꯑꯣ ꯑꯩꯁꯨ ꯉꯁꯥꯏꯅ ꯅꯕꯥꯅꯤꯗ ꯐꯣꯟ ꯇꯧꯒꯦꯅ ꯇꯧꯔꯒ ꯁꯨ ꯆꯠ ꯆꯠꯇꯕ
ꯎꯏ ꯑꯗꯨ ꯍꯥꯏꯔꯒ ꯚꯤꯌꯦꯠꯅꯥꯝꯗ ꯂꯩꯕ ꯑꯩꯈꯣꯏ ꯏꯃꯥꯟꯅꯕꯤꯗꯣ
ꯑꯗꯨ ꯃꯉꯣꯟꯗ ꯇꯧꯋꯦ ꯃꯉꯣꯟꯗ ꯑꯩ ꯅꯠꯇ꯭ꯔ ꯑ ꯆꯪꯉꯣ ꯍꯥꯏꯅ ꯆꯪꯉꯀꯥꯟꯗ ꯃꯥꯁꯦ ꯇꯧꯔꯛꯄ ꯌꯥꯗꯕ ꯑꯗꯨ ꯃꯥꯅꯗꯤ ꯔꯤꯡ ꯆꯠꯂꯦ ꯄꯥꯏꯈꯠꯂꯨ ꯍꯥꯏꯕ ꯑꯩꯉꯣꯟꯗꯗꯤ ꯂꯥꯛꯇꯕ
ꯍꯩꯃꯥ
ꯑꯗꯨꯒ ꯃꯉꯣꯟꯗ ꯉꯥꯏ ꯉꯥꯏ ꯉꯥꯏ ꯉꯥꯏ ꯃꯥꯁꯦ ꯑꯩꯉꯣꯟꯗ ꯇꯧꯗꯤ ꯇꯧꯕ ꯂꯥꯛꯄꯗꯤ ꯁꯨꯡꯎ ꯎꯗꯕ
ꯑꯗꯨꯒ ꯃꯥꯒꯤ ꯇꯥꯁꯇꯣ ꯂꯣꯏꯊꯣꯛꯈ꯭ꯔꯦ ꯍꯥꯏ
ꯍꯩꯃꯥ ꯃꯥꯗꯣ ꯈꯪꯗꯤꯌꯦ ꯌꯥꯝ ꯅꯨꯡꯉꯥꯏ ꯇꯤꯌꯦ ꯃꯥꯗꯣ ꯋꯥꯔꯤ ꯁꯥꯟꯅꯕꯗꯤ ꯈꯔ ꯅꯨꯡꯉꯥꯏꯇꯦꯕ ꯃꯥꯗꯣ ꯒ꯭ꯌꯥꯟ ꯇꯥꯗꯕꯩ ꯇꯥꯏꯞꯇ ꯇꯧꯋꯦꯕ ꯑꯩꯅ ꯑꯩꯅ ꯉꯥꯡꯕꯁꯤꯡꯗꯣ ꯑꯗꯨꯒꯤ ꯎꯝ ꯃꯊꯟꯇ ꯎꯪ ꯎꯪ ꯇꯧꯔꯒ ꯑꯗꯨꯝ ꯂꯩꯕꯗꯣ ꯍꯥꯏꯗꯤ ꯑ ꯀꯃꯥꯏ ꯍꯥꯏꯅꯤ ꯁꯨꯝ ꯑꯩꯅ ꯋꯥꯔꯤ ꯑꯩꯈꯣꯏꯒꯤ ꯋꯥꯔꯜ ꯇꯣꯔꯒꯨꯝꯕ ꯆꯠ ꯄ ꯑꯗꯒꯤꯗꯤ ꯑꯩ ꯋꯥꯔꯤ ꯑꯩꯈꯣꯏꯒꯤ ꯁꯨꯝ ꯑꯩꯈꯣꯏꯗꯤ ꯑꯃꯥꯏꯅ ꯁꯨꯝ ꯆꯠꯂꯒ ꯂꯩꯔꯕꯅꯤꯅ ꯈꯔ ꯑꯗꯨꯝ ꯈꯪꯅꯔꯦꯗꯅ ꯍꯥꯏꯗꯤ ꯑꯐ꯭ꯔꯤꯀꯥꯗꯅ ꯀꯩ ꯐꯪꯉꯤ ꯑꯗꯒꯤ ꯑ ꯗꯨꯕꯥꯏꯗꯅ ꯀꯩ ꯂꯩ ꯑꯥ ꯑꯥ ꯑꯗꯨꯃ ꯑꯍꯣ ꯍꯣ ꯑꯗꯨ ꯃꯥꯗꯤ ꯈꯔ ꯌꯨꯝꯗꯩ ꯃꯄꯥꯟ ꯆꯠꯇꯕ ꯃꯥꯜꯂꯦꯕ
ꯑꯣ
ꯑꯗꯨꯅ ꯃꯥꯗꯣ ꯈꯪꯖꯗꯕꯩ ꯇꯥꯏꯞ ꯇꯧꯕ ꯑꯗ ꯑꯩꯁꯦ ꯌꯥꯝ ꯍꯥꯏꯔꯒꯅ ꯁꯨꯝ ꯑꯐꯥꯎ ꯁꯥꯕ ꯃꯥꯜꯂꯗ꯭ꯔꯥ ꯀꯥꯏꯅ ꯈꯜꯂꯒ ꯑꯩꯁꯦ ꯑꯃꯨꯛ ꯉꯥꯡꯊꯣꯛꯎꯔꯒ ꯑꯃꯨꯛ ꯅꯨꯡꯉꯥꯏꯔꯛꯇꯕꯗꯣ
ꯑꯣ ꯑꯣ ꯑꯁ ꯅꯨꯡꯉꯥꯏꯇꯦꯗ ꯃꯥꯗꯣ ꯃꯥ ꯑꯩꯉꯣꯟꯗꯁꯨ ꯇꯧ ꯇꯧ ꯇꯧꯕ ꯃꯥꯜꯂꯦ ꯃꯥꯒꯤꯗꯣ ꯂꯣꯏꯊꯣꯛꯈ꯭ꯔꯦ ꯍꯥꯏꯌꯦ ꯑꯩꯅꯁꯨ ꯃꯉꯣꯟꯗ ꯇꯧꯔꯛꯀꯦ ꯍꯣꯏ ꯇꯧꯔꯛꯑꯣ ꯍꯥꯏꯔꯒ ꯃꯥꯒꯤ ꯃꯉꯣꯟꯗꯁꯨ ꯑꯩꯅ ꯇꯧꯕ ꯇꯧꯕ ꯀꯥꯟꯗ ꯌꯥꯗ
ꯑꯣꯃ ꯍꯦꯃ ꯍꯦ ꯃꯥ ꯃꯥꯒꯤꯗꯣ ꯎꯝ ꯑꯗꯣ ꯊꯕꯛꯇꯣ ꯂꯣꯏꯔꯒ ꯊꯕꯛꯇꯣ ꯑꯃꯃꯨꯛ ꯇꯧꯒꯦ ꯍꯥꯏꯕ ꯑꯩꯩ ꯑꯗꯨꯝ ꯌꯥꯕꯅꯦ ꯀꯩꯗꯧꯔ ꯖꯥꯠꯅꯣꯣꯏ ꯑꯗꯨ ꯌꯥꯗ꯭ꯔꯖꯥꯠꯂꯥ
ꯀꯩꯗꯧꯖꯠꯅꯣ ꯈꯪꯗꯦ ꯁꯨꯛꯌꯥ ꯌꯥꯗꯕ
ꯍꯥꯏꯃ ꯈꯪꯗꯣꯏꯅꯤ ꯍꯣꯏ ꯐꯔꯦ ꯍꯣꯔꯦꯟꯗ ꯑꯃꯨꯛ ꯑꯩ ꯑꯃꯨꯛ ꯇꯧꯔꯒ ꯍꯥꯏꯐꯦꯠ ꯍꯪꯕꯤꯔꯒꯦ ꯀꯃꯥꯏ ꯀꯃꯥꯏꯅ ꯇꯧꯔꯒꯦꯅ ꯎꯝ ꯃꯥꯅ ꯏꯕꯥꯅꯤ ꯁꯥꯟꯅꯔꯝꯕꯅꯦꯗ ꯑꯣ ꯑꯣ ꯀꯩꯀꯩ ꯋꯥꯔꯤꯒ ꯁꯥꯟꯅꯔꯤꯒꯦ
ꯑꯦ ꯁꯥ ꯇꯗ꯭ꯔꯦ ꯀꯩꯅꯣꯗꯅꯦ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
ꯃꯥꯅꯗꯤ ꯑꯩ ꯅꯉꯣꯟꯗ ꯇꯧꯋꯦ ꯄꯥꯏꯈꯠꯂꯨꯅꯦ ꯍꯥꯏ ꯃꯥꯒꯤ ꯔꯤꯡ ꯂꯥꯛꯄꯗꯨꯗꯤ ꯁꯨꯛꯎ ꯎꯗꯕꯀꯣ
ꯑꯣ
ꯑꯃꯔꯛꯇꯤ ꯂꯥꯛꯂꯝꯝꯃꯒ ꯃꯊꯟꯇ ꯅꯦꯠꯋꯥꯛꯅꯁꯨ ꯑꯣꯏꯔꯝꯒꯅꯤ ꯃꯥꯒꯤ ꯅꯦꯠꯋꯥꯛꯅ ꯑꯣꯏꯔꯝꯒꯅꯤ
ꯑꯗꯨ ꯃꯥꯏ ꯀꯥꯗ ꯋꯥꯏꯐꯥꯏꯗꯤ ꯂꯩꯌꯦꯅꯗꯤ ꯍꯥꯏꯕꯅꯦ ꯑꯗꯨ ꯀꯩꯗꯧꯔꯨꯖꯥꯠꯅꯣ ꯈꯪꯗꯦ ꯈꯔ ꯅꯨꯡꯉꯥꯏꯇꯕ ꯃꯥ ꯅꯨꯡꯉꯥꯏꯇꯦ ꯃꯥꯁꯨ ꯅꯨꯡꯉꯥꯏꯇꯕ ꯃꯥꯜꯂꯦ ꯃꯥꯁꯨꯣ ꯑꯧ ꯃꯥꯁꯨ ꯅꯨꯡꯉꯥꯏꯇꯕ ꯃꯥꯜꯂꯦ ꯍꯥꯏꯗꯤ ꯃꯥꯅ ꯍꯥꯟꯅꯗꯤ ꯊꯥꯏꯅꯗꯤ ꯃꯥꯅꯗꯤ ꯅꯩꯔꯝꯕꯅꯤꯗꯅ ꯀꯣ ꯑꯗꯣ ꯍꯧꯖꯤꯛꯇꯤ ꯏꯕꯥꯅꯤꯅ ꯈꯔ ꯅꯩꯕ ꯍꯦꯜꯂꯦꯗꯅ ꯏꯃꯥꯗꯣ ꯈꯔꯪ ꯅꯨꯡꯉꯥꯏꯇꯕ ꯃꯥꯅꯤ ꯃꯥ ꯁꯟꯗꯥꯝꯗꯤ ꯅꯩꯅꯤꯡꯕꯅꯦꯕ
ꯎꯝ ꯎꯝ
ꯎꯝ ꯑꯦ ꯑꯗꯨ ꯍꯥꯏꯔꯒ ꯅꯪ ꯅꯅꯥꯎꯅ ꯅꯨꯄꯥꯒꯤ ꯃꯆꯥꯅꯨꯄꯥ ꯕꯥꯔꯗꯦꯅꯤ ꯍꯥꯏꯕꯗꯣ
ꯑꯣ ꯑꯣ
ꯃꯁꯤ ꯀꯩꯀꯩ ꯇꯧꯋꯦ ꯍꯥꯏꯒꯦ
ꯉꯁꯤꯗꯣ ꯃꯣꯏ ꯉꯁꯤ ꯃꯣꯏꯗꯨꯁꯨ ꯑꯩꯅ ꯀꯥꯎꯊꯣꯛꯑꯒ ꯁꯤꯗ ꯑꯣꯐꯤꯁꯀꯤ ꯊꯕꯛ ꯃꯌꯥꯝꯒꯤ ꯇꯧꯔꯒ ꯂꯩꯕꯗꯨꯗ ꯉꯁꯥꯏ ꯚꯤꯗꯤꯑꯣ ꯀꯣꯜ ꯇꯧꯔꯛꯄꯗꯨꯗꯨꯁꯨ ꯅꯕꯥꯅꯤꯒꯤꯗꯤ ꯇꯤꯂꯣꯞ ꯐꯪꯉꯦ ꯈꯣꯠꯂꯦ ꯇꯧꯕꯗꯨꯗ ꯑꯩꯁꯨ
ꯑꯩꯁꯨ ꯑꯩꯁꯨ ꯈꯜꯂꯛꯏꯅꯦ ꯅꯨꯡꯉꯥꯏꯇꯦꯅꯦ ꯑꯉꯥꯡꯗꯣ ꯑꯩꯁꯨ ꯋꯤꯁ ꯇꯧꯒꯦ ꯀꯥꯏꯅꯒ ꯈꯟꯕꯅꯦꯕ ꯑꯗꯨꯒ ꯀꯩꯅꯣ ꯇꯧꯕꯗꯨꯗꯅꯦ ꯑꯗꯨꯝ ꯊꯝꯅꯈ꯭ꯔꯒ ꯑꯩꯈꯣꯏꯁꯨ ꯑꯗꯨꯝ ꯊꯕꯛ ꯆꯤꯜꯂꯦꯗꯅ ꯌꯦꯡꯉꯨꯅꯦ ꯉꯁꯥꯏ ꯄꯨꯡ ꯀꯩꯅꯣ ꯄꯨꯡ ꯑꯍꯨꯝ ꯃꯔꯤ ꯁꯨꯖꯜꯂꯛꯑꯦ ꯀꯩꯅꯣ ꯄꯨꯡ ꯏꯂꯕꯦꯟ ꯑꯗꯨꯋꯥꯏꯗꯩꯅ ꯅꯠꯇ꯭ꯔꯣ ꯑꯩꯈꯣꯏꯅ ꯑꯣꯐꯤꯁꯀꯤ ꯊꯕꯛ ꯇꯧꯔꯛꯏꯁꯦ ꯎꯝ ꯀꯨꯏꯔꯦ ꯍꯥꯏꯕ
ꯎꯝ ꯑꯗꯨꯒꯤꯅꯦꯕ ꯑꯩꯁꯨ ꯀꯨꯏꯔꯦꯅꯕ
ꯃꯣꯏ ꯀꯩꯀꯩ ꯍꯤꯟꯖꯥꯡꯒ ꯆꯥꯏ ꯍꯥꯏꯒꯦ
ꯃꯣꯏꯗ ꯁꯟꯁꯥꯒꯨꯝꯕ ꯀꯩ ꯀꯩꯅꯣꯒꯨꯝꯕ ꯆꯥ ꯃꯥꯜꯂꯦ ꯃꯣꯏꯗꯣ ꯉꯁꯤ ꯑꯩ ꯍꯧꯖꯤꯛ ꯋꯥ ꯈꯔ ꯉꯥꯡꯉꯦꯀꯣ ꯑꯁꯣꯝꯗ ꯅꯨꯄꯥ ꯃꯆꯥꯁꯤꯡ ꯀꯩꯅꯣ ꯆꯠꯂꯒ ꯈꯣꯠꯂꯒ ꯋꯥꯔꯤ ꯁꯥꯟꯅꯔꯒ ꯍꯧꯖꯤꯛ ꯂꯥꯛꯍꯥꯎ ꯈꯣꯠꯅ ꯇꯧꯕꯒꯤꯀꯣ
ꯀꯅꯥꯅꯕ ꯅꯨꯄꯥ ꯃꯆꯥꯅꯣ ꯃꯅꯤꯡꯒꯤ
ꯃꯅꯤꯡꯒꯤꯗꯨꯅꯦ ꯑ
ꯎꯃ ꯀꯔꯤꯅꯣ ꯅꯪ꯭ꯔ ꯃꯥꯂꯦ
ꯎꯝ
ꯑꯩꯒꯤ ꯑꯩ ꯂꯩꯁꯥꯕꯤ ꯑꯃ ꯂꯥꯛꯄꯗꯁꯨ ꯆꯥꯒ ꯄꯤꯊꯛꯄꯅ ꯑꯁ ꯑ ꯑꯃ ꯊꯣꯔꯒꯦ ꯀꯩ ꯀꯩꯅꯣ ꯁꯤ ꯂꯣꯏꯔꯒ ꯑꯩꯈꯣꯏꯗ ꯂꯥꯛꯑꯣ ꯀꯩ ꯀꯩꯅꯣ ꯆꯥꯅ ꯊꯛꯅꯕ ꯁꯤꯜꯂꯁꯦ
ꯍꯣꯏ ꯍꯣ ꯍꯣꯏ ꯑꯗꯨ
ꯇꯟ ꯇꯟꯒꯪꯒꯨꯝꯕ ꯑꯗꯩ ꯑꯩ ꯁꯪꯒꯣꯝ ꯆꯥ ꯑꯍꯥꯎꯕ ꯂꯣꯜꯂꯒꯦ ꯇꯟꯒꯪꯒꯨꯝꯕꯒꯗꯣ ꯂꯩꯔꯒ ꯆꯥꯁꯤ
ꯍꯣꯏ ꯍꯣꯏ ꯍꯣꯏ ꯍꯣꯏ ꯇꯟꯗꯨ ꯇꯟꯗꯨ ꯑꯣꯗꯔ ꯑ ꯅꯪꯗꯤ ꯑ ꯅꯪꯒꯤ ꯀꯩꯅꯣ ꯃꯤ ꯌꯥꯝ ꯂꯩꯗꯅ ꯑꯗꯨ ꯑꯣꯗꯔ ꯇꯧꯍꯜ
ꯍꯣꯏꯅꯦ ꯑꯗꯣ ꯍꯧꯖꯤꯛ ꯍꯧꯖꯤꯛꯇꯤ ꯍꯥꯏꯕꯗꯣ ꯐꯔꯛ ꯇꯥꯅꯤꯅ ꯑꯩ ꯑꯣꯐꯤꯁ ꯆ ꯀꯥꯔꯤꯕꯅꯤꯅ ꯑꯣꯐꯤꯁꯇꯒꯤ ꯊꯣꯛꯂꯀꯥꯟꯗ ꯍꯥꯏꯔꯒꯦ ꯑꯣꯗꯔ ꯇꯧꯑꯣ ꯆꯤꯟꯖꯥꯛꯁꯨ ꯈꯔ ꯌꯥꯎꯕꯤꯌꯨ ꯑ ꯇꯟꯗꯣ ꯄꯨꯔꯤ ꯑꯣꯏꯅ ꯍꯥꯏꯔꯁꯤꯔꯣ ꯉꯁꯤꯗꯤ ꯑꯧ ꯉꯁꯤ ꯄꯨꯔꯤ ꯑꯣꯏꯅ ꯇꯧꯁꯤꯗ ꯍꯣꯏ ꯄꯨꯔꯤꯅ ꯏꯟꯖꯥꯡ ꯍꯥꯞꯄꯛꯏꯗꯅ ꯅꯍꯥꯟ ꯑꯃꯨ ꯇꯔꯥ ꯀꯣꯟꯅꯒꯗ꯭ꯔꯥ ꯑꯩꯗꯤ ꯑꯍꯨꯝ ꯆꯥꯅꯤ
ꯇꯔꯥ ꯑꯣꯏꯔꯗꯤ ꯅꯪ ꯑꯍꯨꯝ ꯆꯥꯔꯗꯤ ꯀꯣꯟꯅꯒꯅꯤ ꯃꯉꯥ ꯇꯔꯨꯛ ꯇꯔꯦꯠ ꯂꯩꯗꯨꯕꯨ ꯑꯩꯗꯤ ꯑꯃꯍꯛ ꯑꯩꯗꯤ ꯑꯃꯐꯥꯎ ꯆꯥꯕ ꯉꯝꯂꯣꯏ ꯇꯪꯈꯥꯏ ꯈꯛꯇꯅꯦ ꯑꯩꯒꯤꯗꯤꯀꯣ ꯑꯦ ꯄꯨꯔꯤꯗꯣ ꯃ ꯑ ꯄꯨꯔꯤꯗꯣ ꯄꯨꯔꯤꯗꯣ ꯇꯔꯨꯛ ꯇꯧꯔꯣ ꯇꯟꯒꯪꯗꯨꯅ ꯑ ꯇꯪꯒꯪꯗꯨꯅ ꯃꯉꯥ ꯇꯧꯔꯣ
ꯑꯗꯨꯗꯤ ꯍꯤꯟꯖꯥꯡꯁꯨ ꯐꯪꯉꯅꯤꯅ ꯑ ꯑꯥ ꯍꯣꯏ ꯍꯣꯏ ꯑꯩ ꯇꯟꯒꯪ ꯑꯣꯏꯅ ꯆꯥꯒꯦ
ꯄꯨꯔꯤꯒꯤ ꯍꯤꯟꯖꯥꯡꯗꯤ ꯄꯤꯔꯛꯑꯣ ꯍꯥꯏꯀꯣ ꯇꯟꯉꯪꯗꯨꯒ ꯀꯣ
ꯎꯝ ꯎꯝ ꯅꯪ ꯑꯋꯥꯥꯡ ꯍꯧꯒꯠꯂꯀꯥꯟ ꯊꯣꯛꯂꯛꯀꯗꯣꯏꯔꯣ
ꯑꯩ ꯅꯣꯏ ꯄꯨꯔꯤ ꯅꯨꯡꯄ꯭ꯔꯤ ꯂꯣꯏꯅꯃꯛ ꯂꯥꯛꯈ꯭ꯔꯦ ꯍꯥꯏꯔ ꯀꯥꯟꯗ ꯑꯩꯉꯣꯟꯗꯁꯨ ꯀꯧꯔꯛꯑꯣ ꯑꯩ ꯂꯥꯛꯀꯦ ꯍꯧꯖꯤꯛ ꯏꯕꯥꯅꯤ ꯋꯥꯔꯤ ꯁꯥꯟꯅꯕ ꯂꯣꯏꯔꯒ ꯆꯥꯅꯕꯒꯤ ꯏꯔꯥꯡ ꯇꯧꯔꯨꯔꯣ
ꯍꯣ ꯍꯣ ꯍꯣ ꯍꯣꯏ
ꯎꯝ ꯀꯣ
ꯑꯣ ꯀꯌꯥꯅꯤ ꯅꯣ
ꯎꯝ ꯎꯝ ꯑꯩꯁꯨ ꯍꯧꯖꯤꯛ ꯑꯉꯥꯡꯗꯣ ꯑꯣ ꯇꯨꯝꯍꯜꯂꯒ ꯑꯩꯁꯨ ꯊꯣꯔꯛꯅꯕ ꯇꯧꯔꯒꯦꯕꯀꯣ
ꯍꯣꯏ ꯍꯣꯏ ꯍꯣꯏ ꯍꯣꯏ ꯑꯩꯁꯦ ꯀꯣꯛꯁꯦ ꯏꯔꯨꯖꯒꯗꯕꯅꯦ
ꯑꯩ ꯍꯌꯦꯡ ꯑꯣꯏꯅ ꯂꯨꯔꯣꯁꯦ
ꯑꯁ ꯑꯩ ꯊꯥꯎ ꯇꯩꯁꯟꯒ꯭ꯔꯦ ꯅꯨꯡꯉꯥꯏꯇꯦ ꯑꯩ ꯗꯤ ꯍꯩꯅꯗꯦ ꯍꯌꯦꯡ ꯎꯔꯤꯡ ꯂꯣꯏ ꯊꯣꯛꯂꯛꯀꯅꯤ ꯌꯥꯔꯦ ꯌꯥꯏ ꯑ ꯅꯪ ꯍꯩꯅꯕꯗꯣ ꯅꯪ ꯑꯗꯨꯝ ꯇꯧꯔꯣ ꯑꯩ ꯏꯔꯨꯕ ꯑꯃꯝꯇꯪ ꯁꯠ ꯁꯠ ꯆꯪꯊꯣꯛꯎꯈꯤꯒꯦ ꯑꯩ ꯍꯩꯅꯗꯦꯕ
ꯑꯣ ꯑꯣ ꯑꯣ ꯑꯣ ꯅꯪ ꯆꯪꯉꯀꯥꯟꯗ ꯅꯪꯒꯤ ꯅꯅꯥꯎ ꯅꯨꯄꯤ ꯑꯃ ꯑ ꯎꯪ ꯀꯔꯤꯕꯥ ꯃꯁꯝ ꯁꯥꯡꯔꯒ ꯄꯣꯛꯈꯥꯏꯕꯤꯗꯣ ꯃꯁꯝ ꯃꯁꯝ ꯀ ꯀꯛꯁꯤ ꯌꯥꯗꯕꯤ ꯅꯨꯄꯤ ꯑꯃ ꯂꯩꯕꯗꯣ ꯅꯅꯥꯛꯇ
ꯑꯣ ꯑꯣ ꯑꯣ ꯑꯝ
ꯑꯗꯨ ꯅꯨꯄꯤꯗꯣ ꯐꯣꯟ ꯇꯧꯔꯛꯑꯣ ꯑꯗꯨ ꯅꯨꯄꯤꯗꯣ ꯐꯣꯟ ꯇꯧꯔꯛꯑꯣ ꯍꯥꯏꯌꯨꯀꯣ ꯅꯪ ꯏꯔꯨꯕ ꯆꯪꯉꯀꯥꯟꯗ
ꯍꯣ‌ ꯍꯣ ꯍꯣ‌ ꯍꯣꯏ ꯍꯣꯏ ꯑꯩꯅ ꯃꯉꯣꯟꯗ ꯅꯨꯞ ꯆꯥ ꯅꯨꯡꯒꯨꯝꯕ ꯈꯔ ꯁꯤꯜꯂꯝꯃꯣ ꯍꯥꯏ ꯁꯤꯔꯥꯅ ꯇꯧꯕ
ꯑꯣ ꯑꯣ ꯇꯧꯔꯝꯃꯣ ꯑꯗꯨꯗꯤ ꯀꯣꯟꯅ ꯑꯃꯨꯛ ꯇꯧꯅꯔꯁꯦ
ꯍꯣꯔꯦꯟ ꯅꯨꯡꯗꯥꯡ ꯅꯪꯁꯦ ꯌꯥꯝ ꯐꯔꯛ ꯇꯥꯏꯕ ꯅꯪꯗꯣ ꯍꯥꯏꯗꯤ ꯑꯩꯈꯣꯏ ꯏꯇꯥ ꯑꯣꯏꯅꯤꯡꯗ꯭ꯔꯦꯅ ꯅꯪ ꯍꯥꯏꯔꯝꯃꯤꯗꯅꯀꯣ
ꯎꯝ ꯎꯝ
ꯑꯗꯨꯒꯤ ꯃꯥꯒ ꯑꯩꯒꯁꯦ ꯏꯇꯥ ꯁꯥꯕꯅꯦꯕ ꯏꯇꯥ ꯑꯣꯏꯔꯒ ꯈꯣꯏꯕꯥꯅꯤ ꯈꯛꯇꯪ ꯑꯣꯏꯔꯗꯤ ꯀꯩꯅꯣ ꯑꯅꯤꯈꯛꯇꯪ ꯁꯥꯟꯅꯕꯗꯤ ꯅꯨꯡꯉꯥꯏꯗꯅ
ꯎꯝ ꯎꯝ
ꯑꯗꯣ
ꯅꯕꯥꯅꯤ ꯑꯃꯨꯛ ꯕꯣꯔꯤꯡ ꯆꯨꯔꯀꯥꯟꯗꯅ ꯌꯥꯎꯔꯛꯄꯗꯨꯁꯨ ꯅꯨꯡꯉꯥꯏꯗꯅ
ꯑꯗꯣ ꯑꯩꯈꯣꯏꯗꯤ ꯅꯨꯡꯗꯥꯡꯒꯨꯝꯕ ꯍꯥꯏꯗꯤ ꯍꯧꯖꯤꯛꯄꯨꯗꯤ ꯑꯩꯈꯣꯏ ꯈꯤꯇꯪ ꯑꯉꯥꯡꯅꯣ ꯑꯉꯥꯡ ꯅꯨꯡ ꯂꯥꯡꯗꯕꯅꯤꯅ ꯈꯤꯇꯪꯕꯨꯗꯤ ꯅꯨꯡꯉꯥꯏꯔꯦ ꯑꯗꯣ ꯍꯥꯏꯗꯤ ꯑꯩꯁꯨ ꯍꯧꯖꯤꯛ ꯑꯩꯒꯤ ꯑꯩ ꯀꯥꯗꯣ ꯌꯥꯝ ꯆꯥꯎꯔꯒ ꯀꯩꯅꯣ ꯇꯧꯋꯤꯗꯅ
ꯎꯝ ꯎꯝ
ꯊꯣꯡꯒꯗꯣꯅꯦ ꯍꯥꯏꯗꯤ ꯌꯥꯝ ꯅꯪ ꯁꯤꯇꯤꯡꯗꯨꯝꯇ ꯅꯨꯡꯗꯥꯡꯗꯁꯨ ꯇꯧꯕ ꯌꯥꯏꯗꯅ ꯑꯥ ꯇꯧꯔꯤꯅꯦ ꯅꯠꯇꯔꯒ ꯑꯩ ꯅꯨꯡꯗꯥꯡꯗꯗꯤ ꯑꯗꯨꯝ ꯇꯧꯋꯦꯕ ꯍꯧꯖꯤꯛꯇꯤ ꯌꯥꯗꯦꯕ
ꯀꯣ ꯂꯣꯏꯍꯟꯕ ꯌꯥꯔꯦ ꯅꯣꯏꯗꯤ ꯍꯥꯏꯕꯗꯤ ꯅꯨꯡꯗꯥꯡꯗ ꯑꯗꯨꯝ ꯇꯧꯔꯒ ꯑꯞꯇꯔꯅꯨꯟꯗ ꯇꯦ
ꯅꯨꯡꯗꯥꯡ ꯅꯨꯅꯨꯡꯗꯥꯡꯗꯅ ꯑꯃꯨꯛ ꯑꯧ ꯗꯦ ꯇꯥꯏꯝ ꯇꯨꯝꯕꯗ ꯑꯩꯈꯣꯏꯒꯤ ꯎꯝ ꯀꯩꯅꯣ ꯎꯝ ꯑꯩꯈꯣꯏꯒꯤ ꯑ ꯀꯩ ꯍꯥꯏꯅꯤ ꯃꯤꯂꯤꯇꯔꯤꯒꯤ ꯍꯤꯠꯂꯔ ꯑꯃ ꯂꯩꯌꯦꯕ
ꯎꯝ ꯎꯝ
ꯎꯝ ꯃꯥ ꯍꯤꯠꯂꯔ ꯍꯤꯠꯂꯔ ꯗꯤꯗꯤꯅ ꯑꯃ ꯂꯩꯌꯦꯕ ꯈꯪꯕ꯭ꯔꯥ ꯑꯩꯈꯣꯏ ꯆꯤꯆꯦ ꯍꯤꯠꯂꯔ ꯍꯥꯏ ꯇꯥꯔꯦ ꯆꯤꯆꯦ ꯍꯤꯂꯔꯅ ꯍꯦꯛ ꯁꯥꯎꯋꯦꯕ
ꯎꯝ ꯎꯝ ꯎꯝ
ꯚꯤꯂꯔꯗ ꯑꯣꯗꯔ ꯄꯤꯔꯛꯈ꯭ꯔꯗꯨꯗꯤ ꯑꯣ ꯍꯣꯏ ꯑꯣ ꯍꯤꯠꯂꯔꯅ ꯌꯥꯔꯦ ꯍꯥꯏꯔꯕꯨꯗꯤ ꯍꯣꯏ ꯑꯗꯣ ꯍꯌꯦꯡꯗꯤ ꯑꯃꯨꯛ ꯍꯌꯦꯡꯁꯦ ꯍꯌꯦꯡꯗꯤ ꯇꯔꯨꯟꯗ ꯑꯃꯨꯛ ꯀꯩꯅꯣ ꯇꯧꯕ ꯑꯗꯨꯅꯤ
ꯎꯝ-ꯎꯝ ꯍꯌꯦꯡꯗꯤ ꯑꯩꯈꯣꯏ ꯃꯄꯥꯟꯗ ꯂꯣꯏꯅꯃꯛ ꯆꯥꯕ ꯆꯠꯇꯣꯏꯅꯤꯅꯦ ꯒꯦꯝ ꯑꯦ ꯍꯌꯦꯡꯗꯤ ꯑꯣꯗꯔ ꯇꯧꯔ ꯒꯦꯝ ꯁꯥꯟꯅꯗꯣꯏꯕ ꯍꯥꯡꯆꯤꯠꯅ ꯑꯥꯎꯠꯁꯥꯏꯠꯇ ꯆꯥꯗꯣꯏꯕ
ꯑꯁ ꯌꯥꯝ ꯇꯧꯂꯦꯍꯦ ꯑꯗꯨ ꯐꯔꯦ ꯌꯦꯡꯉꯁꯦ ꯎꯝ ꯑꯗꯨꯒ ꯌꯦꯡꯁꯦ ꯍꯥꯏꯗꯤ ꯌꯥꯝ ꯊꯦꯡꯅ ꯋꯥꯔꯤ ꯁꯥꯟꯅꯗꯣꯏꯁꯤꯁꯨ ꯐꯣꯟ ꯇꯧꯔꯛꯏꯅꯦ ꯀꯥꯅꯥ ꯀꯔꯤꯅꯣ ꯂꯥꯛꯄ ꯃꯥꯜꯂꯦꯗ ꯑꯣ ꯑꯩꯉꯣꯟꯗꯁꯨ ꯂꯥꯛꯑꯝꯅꯤ ꯑꯣ ꯑꯩꯉꯣꯟꯗ
ꯑꯩꯈꯣꯏꯒꯤ ꯁꯝ ꯒ꯭ꯔꯨꯝ ꯒ꯭ꯔꯨꯝ ꯇꯧꯕꯤ ꯅꯨꯄꯤꯗꯨ ꯀꯃꯥꯏꯅ ꯇꯧꯔ ꯂꯩꯖꯥꯠꯅꯣ
ꯉꯥꯏꯈꯣꯀꯣ ꯑꯩ ꯇꯞꯅ
ꯑꯩꯒꯤ ꯄꯣꯠ ꯆꯩꯩ ꯂꯥꯛꯄ ꯃꯥꯜꯂꯦꯕ ꯑꯦꯛꯁꯟ ꯇꯧꯔ ꯂꯣꯏꯔꯦ ꯀꯩꯅꯣ
ꯑꯩꯈꯣꯏꯅꯦ ꯑꯦꯛꯁꯟ ꯇꯧꯒꯦ ꯍꯥꯏꯕꯨ ꯀꯅꯥ ꯑꯦꯛꯁꯟ ꯇꯧꯒꯦ ꯇꯧꯕꯅꯦ ꯑꯦꯛꯁꯟ ꯇꯧꯅꯕ ꯃꯤ ꯑꯃꯇ ꯂꯩꯔꯝꯗꯤꯌꯦ ꯀꯥꯏ-ꯀꯥꯏ ꯂꯣꯏ ꯆꯠꯈ꯭ꯔꯕꯅꯣ ꯈꯪꯗꯦ ꯈꯪꯗꯤꯌꯦ ꯃꯣꯏ ꯀꯥꯗ ꯂꯩꯔꯝꯒꯅꯤ
ꯂꯣꯏꯁꯨ ꯂꯣꯏꯔꯛꯀꯗꯧꯔꯦ ꯎꯝ
ꯄꯥꯁꯜ
ꯇꯥꯕ꯭ꯔꯥ ꯏꯇꯥ
ꯍꯥꯎ-ꯍꯥꯎ ꯍꯥꯏꯔꯦ
ꯎꯝ ꯎꯝ
ꯎꯝ ꯇꯥꯏꯌꯦ-ꯇꯥꯏꯌꯦ ꯀꯩꯅꯣ ꯑꯩꯅ ꯍꯥꯏꯒꯦ ꯇꯧꯕꯗꯨꯕꯨ ꯎꯝ ꯍꯌꯦꯡꯗꯤ ꯊꯕꯛ ꯌꯥꯝ ꯂꯩ ꯍꯌꯦꯡꯗꯤ
ꯍꯌꯦꯡꯗꯤ ꯊꯕꯛ ꯌꯥꯝ ꯂꯩꯌꯦ ꯍꯌꯦꯡꯗꯤ ꯒꯦꯝ ꯁꯥꯟꯅꯗꯣꯏꯅꯦ
ꯑꯗꯨꯅꯦ ꯑꯗꯨꯅ ꯑꯩ ꯉꯁꯤ ꯏꯔꯨꯖꯊꯣꯛꯄ
ꯅ ꯑꯣꯗꯔ ꯇꯧꯔꯁꯦ
ꯍꯣꯏ-ꯍꯣꯏ-ꯍꯣꯏ ꯑꯗꯨ ꯑꯣꯗꯔ ꯇꯧꯕꯗꯣ ꯑꯩꯁꯨ ꯈꯔ ꯑꯗꯨꯝ ꯄꯩꯁꯥ ꯅꯪ ꯄꯩꯁꯥꯗꯣ ꯂꯣꯏ ꯇꯧꯕꯗꯣ ꯅꯪꯗꯣ ꯋꯥꯅꯤꯕ ꯑꯗꯣ ꯑꯩꯅ ꯈꯔꯁꯨ ꯍꯥꯞ ꯀꯦꯕ ꯌꯥꯝꯗ꯭ꯔꯁꯨ
ꯑꯣ ꯑꯣ ꯑꯣ ꯑꯩꯒꯤ ꯁꯤ ꯆꯪꯂꯛꯑꯗꯤ ꯀꯔꯤ ꯅꯣ ꯄ꯭ꯔꯣꯕ꯭ꯂꯦꯝꯅꯤꯗ
ꯑꯇ ꯑꯣ ꯑꯣ ꯑꯩꯁꯨ ꯇꯤꯀꯦꯠ ꯀꯛꯈꯤꯕꯩꯅꯦ ꯇꯤꯀꯦꯠ ꯀꯛꯄꯗꯣ ꯀꯩꯅꯣ ꯇꯧꯔꯒꯗꯤ ꯀꯩꯅꯣ ꯇꯧꯅꯤ ꯑ ꯄꯩꯁꯥꯗꯣ ꯈꯔ ꯂꯩꯗꯧꯅꯦ ꯑꯩꯈꯣꯏ ꯃꯂꯦꯁꯤꯌꯥꯒꯤ ꯇꯤꯀꯦꯠꯇꯣ ꯑꯩꯅ ꯀꯛꯈ꯭ꯔꯦꯕ ꯑꯗꯨꯒꯤ ꯈꯔ ꯋꯥꯕ ꯍꯥꯏ
ꯌꯥꯔꯤ ꯇꯤꯛꯀꯦꯠꯇꯨꯗꯤ ꯅꯍꯥꯟ ꯊꯥꯔꯛꯈ꯭ꯔ ꯑꯗꯨꯗꯤ
ꯃꯂꯦꯁꯤꯌꯥ ꯇꯤꯀꯦꯠ ꯇꯣꯂꯣꯞ ꯆꯪꯉꯛꯄꯗꯣ ꯉꯁꯥꯏ ꯃꯂꯦꯁꯤꯌꯥ ꯆꯠꯁꯦꯅ ꯇꯤꯛꯀꯦꯠ ꯀꯛꯈ꯭ꯔꯦꯗꯅ ꯑꯗꯩ ꯉꯔꯥꯡꯗꯣ ꯑꯩꯅ ꯁꯣꯞꯄꯤꯡ ꯇꯧꯊꯣꯛꯈ꯭ꯔꯦꯗꯅ ꯈꯔꯁꯨ ꯃꯥꯂꯦꯁꯤꯌꯥ ꯆꯠꯄꯗ ꯑꯩ ꯗ꯭ꯔꯦꯁ ꯅꯨꯡ ꯃꯌꯥꯝ ꯂꯩꯌꯦꯕ ꯈꯪꯉꯕ꯭ꯔꯥ ꯑꯗꯨꯒꯤ ꯍꯧꯖꯤꯛꯇꯣ ꯑꯩꯗꯣ ꯌꯥꯝꯅ ꯂꯩꯇ꯭ꯔꯦ ꯑꯗꯨꯅ ꯄꯨꯂꯞꯇꯤ ꯉꯝꯗ꯭ꯔꯒꯁꯨ ꯇꯪꯈꯥꯏ ꯇꯪꯈꯥꯏ ꯄꯨꯊꯣꯛꯃꯤꯟꯅꯔꯁꯦꯕ
ꯑꯦ ꯑꯩ ꯑꯣꯏꯅ ꯄꯨꯊꯣꯔꯀꯦ ꯅꯪ ꯄꯨꯊꯣꯛꯑꯅꯣꯅꯦ
ꯑꯍ ꯌꯥꯔꯦ-ꯌꯥꯔꯦ ꯅꯨꯡꯉꯥꯏꯇꯦ ꯌꯥꯝ
ꯑꯩ ꯑꯣꯏꯅ ꯄꯨꯊꯣꯛꯑꯒꯦꯅꯦ ꯑꯁ ꯀꯔꯤꯅꯣ ꯍꯣꯗ
ꯇꯣ ꯕꯤꯖꯤꯅꯦꯁ ꯗꯥꯎꯟ ꯆꯠꯂꯒ ꯄꯩꯁꯥ ꯌꯥꯝ ꯃꯥꯡꯉꯦꯅ ꯍꯥꯏꯗꯅ
ꯑꯗꯣ ꯑꯩ ꯀꯩꯅꯣ ꯌꯥꯅꯕ ꯑꯗꯨꯝ ꯁꯤꯜꯂꯒꯦꯗ ꯑꯃꯗꯨꯗꯤ ꯑꯈꯣꯏ ꯎꯝ ꯕꯤꯖꯅꯦꯁ ꯗꯥꯎꯟꯁꯨ ꯆꯠꯂꯦ ꯑꯗꯨꯒꯤ ꯕꯤꯖꯤꯅꯦꯁꯇꯣ ꯍꯧꯖꯤꯛ ꯍꯣꯡ ꯍꯧꯔꯀꯥꯟꯗ ꯑꯩꯅ ꯂꯧ ꯍꯧꯕꯗꯨꯅꯗꯤ ꯄꯥꯝꯕꯀꯣ ꯑꯃꯨꯛ ꯇꯥꯡꯈꯠꯂꯀꯥꯟꯗꯗꯤ ꯑꯃꯨꯛ ꯀꯩꯅꯣ ꯇꯧꯕꯅꯤꯗ ꯄꯩꯁꯥ ꯂꯩꯔꯁꯨ ꯑꯗꯨꯀꯥꯟꯗ ꯎꯝ ꯑꯗꯨꯒꯤ ꯕꯤꯖꯤꯅꯦꯁꯇꯨ ꯇꯧꯔꯝꯗ꯭ꯔꯗꯤ ꯑꯩ ꯌꯥꯝ ꯀꯩꯅꯣ ꯇꯧꯍꯧꯒꯗꯧꯕꯅꯦꯕ
ꯍꯣ ꯑꯩꯗꯣ ꯀꯩꯅꯣꯝꯃ ꯉꯍꯥꯛꯇꯪ ꯂꯩꯔꯒ ꯅꯪ ꯁꯨꯝ ꯃꯈꯣꯟ ꯇꯥꯎꯀꯣ ꯑꯩ ꯃꯈꯣꯟꯗ ꯑꯩꯁꯦ ꯃꯣꯏꯁꯤꯗ ꯑꯉꯥꯡꯁꯤꯡ ꯆꯥꯛ ꯆꯥꯅꯕꯒꯤ ꯄ꯭ꯔꯦꯁꯔ ꯀꯨꯀꯔ ꯑꯣꯟ ꯇꯧꯔ ꯂꯩꯔꯝꯃꯦ ꯑꯗꯨꯏ ꯃꯈꯣꯟꯗꯨ ꯇꯥꯕ꯭ꯔꯥ ꯍꯥꯏꯔꯛꯎꯀꯣ
ꯑꯧ ꯑꯗꯨ ꯃꯨꯠꯊꯠꯂꯨꯅꯦ ꯃꯨꯠꯊꯠꯂꯨ ꯍꯥꯟꯅ